ꯇꯕ꯭ꯔ
ꯑꯣ ꯇꯥꯔꯦ ꯍꯧ
ꯉꯁꯥꯏꯒꯤꯗ ꯍꯧꯖꯤꯛꯒꯤ ꯇꯣꯕꯤꯗꯣ ꯍꯥꯏꯔꯛꯑꯣ ꯑꯃꯨꯛꯀꯥ
ꯍꯥꯥ
ꯍꯧꯖꯤꯛꯒꯤꯗꯣ ꯑꯃꯨꯛꯀ ꯍꯥꯏꯔꯛꯎꯕ ꯅꯪ ꯍꯥꯏꯔꯛꯄꯗꯣ
ꯑꯥ ꯑꯩꯈꯣꯏ ꯀꯩ ꯇꯨꯞꯄꯤꯔ
ꯊꯨ ꯃꯂ
ꯑꯩꯒꯤ ꯕ꯭ꯔꯦꯟꯁꯦ ꯌꯥꯗꯕꯅꯤ ꯍꯧ ꯁꯤꯖꯤ ꯀꯥꯟꯅꯤꯀꯣ ꯀꯥꯎꯒꯟꯕꯁꯦ ꯀꯥꯎꯒꯟꯕꯁꯦ ꯀꯥꯎꯒꯟꯕꯁꯦ
ꯅꯣꯏ ꯗ ꯈꯔ ꯐꯔ ꯐ ꯐꯔꯂꯝꯅꯤ
ꯀꯗꯥꯗꯒꯤ ꯉꯔꯥꯡꯗꯣ ꯑꯩꯒꯤ ꯐꯣꯟ ꯗꯣ ꯏꯔꯨꯕ ꯆꯠꯄ ꯀꯥꯟꯗ ꯐꯣꯟꯗꯣ ꯄꯥꯏꯕ ꯑꯗꯨꯒꯒ ꯁꯤ ꯃꯄꯥꯟꯗ ꯇꯦꯕꯜꯗ ꯊꯝꯃꯝꯃꯒ ꯀꯩꯅꯣ ꯕꯛꯀꯦ ꯈꯛꯇ ꯄꯨꯔꯒ ꯂꯥꯛꯑꯦ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
ꯃꯃꯣꯏꯒ ꯀꯥꯎꯔꯝꯃꯒ
ꯌꯥꯔꯦ
ꯑꯗꯨꯕꯤ ꯑꯣꯏꯒꯗꯧꯔꯦ
ꯃꯣꯔꯥ ꯃꯣꯔꯥꯗꯤ ꯑꯗꯨꯝ ꯇꯧꯕꯅꯤꯗꯅ ꯑꯗꯣ ꯑꯩꯗꯤ ꯑꯩꯗꯤ ꯑꯩꯗꯤ ꯍꯦꯟꯈ꯭ꯔꯕꯟ ꯌꯦ ꯑꯩꯗꯤꯀꯣ ꯑꯁ ꯌꯥꯗꯅꯦꯦ
ꯑꯉꯥꯡ ꯑꯋꯥ ꯂꯩꯕꯒꯤꯅꯦ
ꯁꯤꯦ ꯑꯉꯥꯡ ꯂꯩꯔꯗꯤꯀꯣ ꯀꯥꯎꯒꯜ ꯂꯦ ꯍꯥꯏꯁꯨ ꯍꯥꯢꯕꯅꯤꯗ ꯑꯗꯨ ꯗꯤ ꯍꯡꯃꯟꯕꯗꯣ ꯌꯥꯗ꯭ꯔꯦ ꯋꯥꯟꯁꯦꯒꯟ ꯋꯥꯟ ꯃꯤ ꯃꯆꯥ ꯂꯩꯅ ꯂꯩꯅ ꯂꯥꯏꯔꯤꯛ ꯂꯥꯏꯔꯤꯛ ꯇꯝꯕꯁꯤꯡꯗꯤ ꯌꯥꯝ ꯍꯩꯔꯝꯃꯅꯤꯍꯦ
ꯎꯝ ꯑꯃꯃꯨꯛꯀ ꯇꯧꯑꯣ ꯅꯪꯁꯨ
ꯑꯥ
ꯁ꯭ꯀꯨꯜꯗ ꯑꯃꯨꯛꯀ ꯇꯧꯑꯣꯕ
ꯑꯁ ꯑꯩꯗꯤ ꯌꯥꯔꯔꯣꯢꯍꯦ ꯀꯣꯛꯁꯦ ꯏꯆꯥꯥ ꯂꯩꯇ꯭ꯔꯤꯉꯥꯏꯗꯁꯨꯨ ꯌꯥꯝ ꯄꯪꯕꯁꯤꯕꯨ ꯍꯧꯖꯤꯛ ꯇꯧꯔꯗꯤ ꯑꯁ ꯂꯣꯢꯔꯦ
ꯌꯥꯒꯅꯤꯗ ꯈꯟꯅꯗꯤ
ꯌꯥꯔꯣꯢꯌꯦ ꯑꯩ ꯁꯤꯗꯗꯤ ꯌꯨꯅꯤꯚꯔꯁꯤꯇꯤ ꯂꯩꯇꯦꯅ ꯁꯤ
ꯑꯗꯨ ꯒ꯭ꯔꯤꯁꯤꯗꯤ ꯑꯉꯥꯡ ꯂꯩꯇ꯭ꯔꯤꯌꯦꯀꯣ ꯍꯧꯖꯤꯛꯐꯥꯎ
ꯑ
ꯀꯩꯒꯤꯅꯣ ꯂꯩꯅꯤꯡꯗꯦ ꯍꯥꯏꯕ꯭ꯔꯥ
ꯂꯩꯅꯤꯡꯗꯦ ꯍꯥꯏꯔꯣ ꯍꯣꯏ ꯃꯣꯏ ꯅꯍꯥꯟꯅ ꯃꯥꯅ ꯐꯥꯒꯤ ꯇꯧꯕꯗꯣ ꯑꯁ ꯑꯩꯗꯤ ꯑꯉꯥꯡ ꯑꯉꯥꯡ ꯂꯩꯅꯤꯡꯗꯦꯗ ꯑꯆꯥꯄꯣꯠ ꯆꯥꯅꯤꯡꯕꯒꯤ ꯍꯥꯏꯌꯦ
ꯑꯉꯥꯡ ꯑꯣꯏꯔꯤꯔꯤꯕꯒꯤꯅꯦ
ꯑ ꯑꯩꯆꯥ ꯏꯆꯥ ꯂꯩꯔꯗꯤ ꯑꯆꯥꯄꯣ ꯑꯩ ꯆꯥꯕ ꯐꯪꯉꯔꯣꯏ ꯍꯥꯏꯌꯦ ꯃꯥꯒꯝ
ꯌꯥꯢꯅꯦ
ꯎ
ꯑꯦ ꯃꯥꯒꯤ ꯅꯨꯄꯥꯗꯤ ꯀꯩꯗꯧꯔꯒ ꯂꯩꯕ꯭ꯔꯥ
ꯑꯣꯖꯥ ꯇꯧꯋ ꯃꯣꯏ ꯗꯦꯕꯦꯟꯗ ꯑ ꯅꯤꯡꯃ ꯑꯣꯖꯥ ꯇꯧꯕꯅꯤ
ꯑꯣ ꯌꯥꯝ ꯐꯩꯌꯦ ꯌꯥꯝ ꯐꯩꯌꯦ
ꯑꯦꯟꯖꯤ ꯑꯣꯒꯤꯁꯨ ꯇꯧꯕꯅꯦ ꯃꯆ ꯃꯥꯒꯤ ꯅꯨꯄꯥꯗ
ꯆꯍꯤ ꯆꯍꯤꯗ ꯄꯩꯁꯥ ꯄꯤꯕ ꯇꯣꯂꯣꯞ
ꯑꯣ ꯌꯥ ꯃ꯭ꯔꯥꯗꯣ
ꯍꯥꯥ
ꯌꯥꯝꯕ꯭ꯔꯥ
ꯈꯪꯉꯦ ꯀꯌꯥ ꯄꯤꯕ꯭ꯔ ꯊꯥꯔꯇꯤ ꯀꯦ ꯄꯤꯕ꯭ꯔꯥ ꯐꯤꯐꯇꯤ ꯀꯦ ꯄꯤꯕ꯭ꯔꯥ ꯑꯩ ꯈꯪꯗꯦ
ꯎꯝ ꯌꯥꯝ ꯐꯩꯌꯦ ꯍ
ꯃꯣꯏꯒꯤ ꯄꯩꯁꯥꯥ ꯄꯥꯏꯅ ꯖꯦꯁꯤꯈꯣꯢꯗꯤ
ꯑꯣ
ꯃꯥꯁꯨ ꯇ꯭ꯌꯨꯁꯟꯁꯨ ꯂꯧꯋꯦꯕ ꯃꯥꯖ ꯃꯥꯗꯤ ꯀ‌ꯣ
ꯑꯣ
ꯑꯗꯨꯒꯤ ꯄꯩꯁꯥ ꯂꯩꯗ
ꯑꯗꯨꯗꯤ ꯂꯩꯔꯝꯅꯤ ꯑꯉꯥꯡꯁꯨ ꯂꯩꯇꯦ
ꯑꯉꯥꯡꯁꯨꯨ ꯂꯩꯇ꯭ꯔꯤ ꯌꯦ ꯗꯩꯄꯔ ꯂꯩꯅꯤꯡ ꯉꯥꯏꯁꯨꯨ ꯂꯩ ꯇ‌ꯦꯕ ꯑꯗꯨꯒꯤ ꯂꯩꯔꯝꯒꯅꯤ ꯄꯩꯁꯥ
ꯗꯥꯏꯄꯔ ꯂꯧꯕꯁꯨ ꯄꯩꯁꯥ ꯌꯥꯝ ꯆꯪꯕ ꯃꯥꯜꯂꯦꯍꯦ
ꯌꯥꯝ ꯆꯠꯄꯅꯤ ꯑꯩ ꯄꯩꯁꯥ ꯆꯠꯄꯗꯣ ꯆꯠꯄꯗꯣ ꯍꯞꯇꯥꯗ ꯍꯟꯗ꯭ꯔꯦꯠ ꯔꯨꯄꯤꯁ ꯍꯟꯗ꯭ꯔꯦꯠ ꯔꯨꯄꯤꯁ ꯆꯠꯄꯅꯤꯅ ꯅꯍꯂꯋꯥꯏ
ꯑꯗ‌ꯣ ꯐꯤꯅ ꯄꯥꯏꯕ ꯌꯥꯗꯕ꯭ꯔꯅꯤ
ꯑꯁ ꯐꯤꯗꯤꯀꯣ ꯆꯣꯠꯄꯅꯦꯕ ꯑꯗꯨꯒꯤ ꯃꯥꯁꯨ ꯅꯨꯡꯉꯥꯏꯗꯕ ꯗꯥꯏꯄꯔ ꯍꯥꯞꯇ꯭ꯔꯗꯤꯀꯣ ꯃꯥꯁ ꯇꯨꯝꯗꯕ ꯑꯗꯨꯝ ꯃꯨꯚ ꯇꯧꯔꯒꯀꯣ ꯑ ꯑꯩꯅ ꯑꯃꯨꯛ ꯆ‌ꯦꯟꯖ ꯇꯧꯔꯦ ꯆꯦꯟꯖ ꯇꯧꯔꯦ ꯑꯗꯨꯝ ꯆꯦꯟꯖ ꯇꯧꯕꯗꯣ ꯑꯩꯈꯣꯏꯁꯨ ꯋꯥꯕꯀꯣ ꯇꯨꯝꯅꯤꯡ ꯗꯨꯀꯥꯟꯁꯨ ꯆꯦꯟꯖ ꯇꯧꯔꯒ ꯑꯗꯨꯝ ꯇꯨꯝꯕꯗꯤ ꯅꯨꯡꯉꯥꯏꯔꯔꯣꯏ ꯇꯨꯝꯕ ꯐꯪꯉꯔꯣꯏ ꯄꯨꯟꯁꯤꯗ
ꯃꯤ ꯑꯇꯣꯞꯄꯒꯨꯝꯅ ꯗꯥꯏꯄꯔꯗ ꯊꯤ ꯐꯥꯏꯕꯗ‌ꯣ ꯑꯗꯨꯃꯥꯏꯅꯗꯤ ꯇꯧꯗꯦꯀꯣ
ꯇꯧꯋꯦ ꯃꯥꯗꯤ ꯌꯥꯝ ꯇꯧꯕ ꯑꯣꯏꯗꯦ ꯃꯥꯗꯤ ꯊꯤ ꯐꯥꯏꯕꯁꯦ
ꯈꯪꯗꯕꯒꯤ ꯐꯥꯏꯔꯝꯃꯨꯅꯦ
ꯑ ꯑꯐꯇꯔꯅꯨꯟꯗ ꯑꯗꯨꯝ ꯐꯥꯏꯕꯅ‌ꯦ ꯃꯥ
ꯑꯣ
ꯑꯗꯨꯒꯤ ꯑꯐꯇꯔꯅꯨꯟꯗꯤ ꯍꯥꯞ ꯇꯔ‌ꯦꯕ ꯗꯥꯏꯄꯔꯗ‌ꯣ ꯗꯨꯒꯤ ꯃꯔꯛ ꯃꯔꯛꯇꯗꯤ ꯊꯤ ꯐꯥꯏꯌ‌ꯦ ꯗꯥꯏꯄꯔꯗ
ꯃꯃꯥ ꯊꯤ ꯐꯥꯏꯅꯤꯡꯉꯦ ꯍꯥꯏꯔꯗꯤ ꯗꯥꯏꯄꯔꯗ ꯐꯥꯏꯒꯅꯤ ꯑꯗꯨ ꯒꯨꯝꯕ ꯂꯩꯌꯦꯕꯀꯣ
ꯑꯣ ꯎꯝ ꯎꯝ
ꯅ‌ꯣꯡ ꯀꯟꯅ ꯆꯨꯕ ꯃꯥꯜꯂ‌ꯦꯍ‌ꯦ
ꯇꯥꯕ꯭ꯔ ꯅꯣꯡ ꯆꯨꯔ‌ꯦ ꯀꯟꯅ ꯆꯨꯋꯦ ꯍꯣꯏ ꯅꯨꯡꯁꯤꯠꯁꯨ ꯈꯔ ꯁꯤꯠꯂ‌ꯦ ꯅꯣꯡꯁꯨ ꯌꯥꯝ ꯆꯨꯑꯦ ꯑꯁ ꯉꯁꯤꯁꯨ ꯇꯨꯝꯕ ꯅꯨꯡꯉꯥꯏꯕ ꯅꯨꯃꯤꯠꯅꯤ ꯑꯗꯣ ꯑꯩꯗꯤ ꯅꯨꯡꯁꯤꯠ ꯁꯤ ꯄꯥꯝꯗꯕꯀꯣ
ꯑꯁ ꯅꯨꯡꯁꯤꯠ ꯂꯥꯛꯑꯁꯨ ꯅꯣꯏꯗꯤ ꯀꯔꯤꯁꯨ ꯇꯧꯔ‌ꯣꯏꯗ
ꯇꯧ ꯇꯧꯔ‌ꯣꯏ ꯍꯥꯏꯔꯁꯨ ꯑꯁ ꯑꯩꯗꯤ
ꯎꯝ ꯑꯗꯨ ꯅꯨꯡꯉꯥꯏꯅ ꯇꯧ ꯌ‌ꯣ
ꯍꯣꯏ ꯑꯩꯈꯣꯏ ꯀꯩꯅꯣꯗꯤ ꯑꯩꯈꯣꯏ ꯄꯥꯈꯪ ꯆꯔꯤꯗꯤ ꯀꯔꯤꯅꯣ ꯇꯧꯔ ꯇꯧ ꯌꯦꯡꯅꯤꯌꯦ ꯆꯠꯈꯤꯌꯦ
ꯀꯥꯏꯗꯥ
ꯈꯪꯗꯦ ꯀꯥꯏꯗꯔ ꯑꯁ ꯋꯔꯀꯞ ꯌꯦꯡꯅꯤꯡꯇꯣ ꯌꯦꯡꯅꯤꯡ ꯑꯩꯅ ꯅꯪ ꯍꯜꯂꯛꯀꯦꯔꯥ ꯍꯣꯔꯦꯟ ꯍꯥꯏꯔꯒ ꯑꯁ ꯌꯦꯡꯒꯦꯔꯥ ꯌꯦꯡꯔꯣꯏꯔꯥ ꯈꯪꯗ꯭ꯔꯦ ꯒ꯭ꯌꯥꯟ ꯇꯥꯗ꯭ꯔꯦ ꯑꯃꯨꯛ ꯍꯜꯂꯛꯀꯦꯔꯥ ꯒꯌꯥꯟ ꯇꯥꯗ꯭ꯔꯦ ꯍꯥꯏꯌꯦ ꯃꯥꯗꯣ ꯌꯦꯡꯁꯨ ꯌꯦꯡꯅꯤꯡꯕ ꯑꯃꯨꯛꯀꯁꯨ ꯌꯦꯡꯅꯤꯡꯗꯕ ꯕ ꯍꯥꯏꯌꯦ ꯃꯥꯗꯣ ꯊꯕꯛ ꯂꯩꯔꯗꯤ ꯑꯃꯨꯛ ꯆꯠꯊꯣꯛ ꯆꯠꯀꯅꯤꯅ ꯍꯌꯦꯡꯁꯨ ꯑꯗꯨꯒꯤ ꯐꯔꯛ ꯌꯥꯝ ꯇꯥꯕꯅꯤꯍꯦ ꯋꯥꯔꯀꯞ ꯃꯇꯝ
ꯑꯗꯣ
ꯇꯃꯥꯗꯤ ꯉꯖꯤꯖꯨ ꯔꯦ ꯑꯥ ꯀꯩꯅꯣ ꯇ ꯃꯥꯒꯤ ꯃꯥꯒꯤ ꯗ꯭ꯌꯨꯇꯤ ꯑꯁꯤꯗ ꯂꯩꯌꯦꯅ ꯈꯛꯇ ꯑ ꯑ ꯑꯗꯨꯗ ꯆꯠꯂꯦꯕ
ꯑꯥ
ꯅꯍꯥꯟꯖꯨ ꯚꯣꯂꯦꯟꯇꯤꯌꯔꯁ ꯆꯠꯄ ꯚꯣꯂꯦꯟꯇꯤꯌꯔꯁꯨ ꯑꯃꯨꯛ ꯀꯧꯔꯑꯗꯤ ꯃꯥ ꯑꯃꯨꯛ ꯆꯠꯀꯅꯤꯕ
ꯑ ꯍꯨꯖꯤꯛꯀꯥꯟꯗꯤ ꯀꯧꯔꯛ ꯀꯧꯔꯛꯇ꯭ꯔꯕ꯭ꯔꯥꯅꯦ
ꯑꯣꯖꯤꯒꯥꯟ ꯀꯧꯔꯛꯇꯦ ꯉꯁꯤ ꯀꯧꯔꯛꯇꯦ ꯍꯌꯦꯡ ꯀꯧꯔꯛꯀꯦꯔꯥ ꯈꯪꯗꯦ ꯒ꯭ꯌꯥꯟ ꯇꯥꯗꯦ ꯕꯒꯥꯟꯗ ꯆꯠꯀꯅꯤ ꯍꯥꯏꯌꯦ
ꯑꯗꯨ ꯀꯥꯏꯗ ꯆꯠꯄꯅꯣ ꯄꯥꯔ ꯐꯥꯏꯗ꯭ꯔꯥ
ꯅꯠꯇꯤꯍꯦ ꯃꯣꯏ ꯆꯠꯕꯗꯤ ꯀꯦꯅꯣꯗꯅꯤ ꯑꯥ
ꯅꯠꯇꯦ ꯑꯗꯨ ꯒ꯭ꯔꯨꯞꯇ ꯊꯥꯒꯠꯄꯗꯤ ꯎꯝ ꯀꯩꯅꯣ
ꯑꯗꯨꯗꯤ ꯑꯗꯨꯗꯤ ꯑꯩꯈꯣꯏ ꯑꯩꯈꯣꯏ ꯈꯨꯟꯒꯤ ꯈꯛꯇꯅꯤ ꯅꯠꯇꯦ ꯑꯗꯨꯗꯤ ꯇꯣꯉꯥꯜꯂꯦ ꯑꯩꯈꯣꯏ ꯈꯨꯟꯒꯤ ꯈꯛꯇꯅꯦ ꯑꯩꯈꯣꯏ ꯈꯨꯟꯅ ꯇꯧꯕꯅꯦ ꯃꯣꯏ ꯑ ꯑꯩꯈꯣꯏ ꯅꯨꯄꯥ ꯈꯣꯏꯅ ꯆꯠꯄꯗꯨꯅ ꯂꯣꯠ ꯃꯤ ꯂꯣꯏꯅ ꯀꯩꯅꯣ ꯅꯣꯅꯦ ꯑꯦꯔꯤꯌꯥꯒꯤ
ꯎꯝ
ꯃꯣꯏꯗꯤ ꯂꯥꯞ ꯂꯥꯞ ꯂꯥꯞꯅ ꯆꯠꯂꯦ
ꯎꯝ
ꯃꯣꯏꯗꯤ ꯇꯣꯉꯥꯜꯂꯦꯗꯥ ꯃꯣꯏꯗꯤ ꯑꯥ ꯃꯤ ꯑꯇꯩꯅ ꯄꯨꯕꯅꯦ ꯑꯩꯈꯣꯏ ꯈꯨꯟ ꯄꯨꯕ ꯅꯠꯇꯦ ꯃꯤ ꯑꯥꯇꯩꯅ ꯎꯝ ꯎꯝ ꯑꯁ ꯏꯔꯥꯡꯒꯤ ꯋꯥꯁꯤ ꯇꯣꯈꯔ꯭ꯁꯤꯗ
ꯑ ꯉꯁꯤ ꯅꯣꯡ ꯆꯨꯨꯔꯗꯤ ꯍꯌꯦꯡꯗꯣ ꯀꯩꯅꯣ ꯊꯔꯣꯏꯗꯣ ꯌꯥꯝ ꯊꯣꯛꯀꯅꯤ ꯈꯨꯝꯕ ꯆꯠꯂꯨ ꯀꯣ ꯑꯗꯨꯒ ꯂꯩꯔꯀꯥꯟꯗ ꯑꯗꯨꯝ ꯐꯖꯅ ꯆꯥꯎꯑꯣ ꯏꯔꯣꯝꯕ ꯇꯧꯔꯒ ꯑ ꯑꯁꯦꯡꯕꯩꯅꯦ ꯑꯂꯨ ꯀꯩꯅꯣ ꯊꯛ ꯑꯗꯨꯒ ꯐ꯭ꯔꯥꯏꯗꯣ ꯐꯖꯅ ꯇꯧꯔꯒ ꯊꯣꯡꯉꯣꯕ ꯃꯍꯤꯗꯣ ꯌꯥꯝꯗꯕꯤꯗ ꯅꯞ ꯅꯞ ꯇꯧꯔꯒꯀꯣ ꯃꯔꯣꯗ
ꯑꯩꯈꯣꯏꯒꯤꯀꯣ ꯏꯅꯤꯡꯦꯝꯕꯣꯛꯇꯀꯣ ꯐ꯭ꯔꯥꯏ ꯇꯧ ꯀꯥꯡꯍꯧꯗ ꯄꯥꯝꯗꯦ ꯃꯥꯗꯨꯀꯣ ꯁꯤꯝꯄꯜ ꯑꯣꯏꯕꯗ ꯉꯥꯔꯤ ꯊꯝꯃꯣ ꯑꯗꯨꯒ ꯇꯨꯜꯁꯤ ꯊꯝꯃꯣ ꯄꯤꯌꯥꯁ ꯊꯝꯃꯣ ꯑ ꯃꯥꯗꯣ ꯑꯁꯤꯒꯨꯝꯕ ꯁꯤꯝꯄꯜꯗꯣ ꯄꯥꯝꯃꯦ ꯃꯥꯅ
ꯈ ꯄꯒ ꯆ ꯃꯅꯦꯦ
ꯑꯣ ꯑꯩꯈꯣꯏ ꯅꯨꯄꯥꯅꯀꯣ ꯑꯩꯈꯣꯏ ꯅꯨꯄꯥꯒ ꯃꯥꯒꯤꯅꯥꯎ ꯃꯅꯥꯎꯄꯥꯗꯣ ꯃꯕꯗꯤꯅꯀꯣ ꯄꯨꯔꯥ ꯐꯥꯏꯠ ꯍꯔꯒ ꯑꯜꯂꯨꯒ ꯐ꯭ꯔꯥꯏ ꯎꯝ ꯅꯞ ꯅꯞ ꯂꯥꯎꯔꯒ ꯇꯧꯕꯗꯣ ꯑꯗꯨꯝ ꯄꯥꯝꯕ
ꯑꯗꯨꯂ ꯍ ꯑꯣꯏꯣꯏꯗ
ꯑꯩꯗꯤ ꯑꯩꯗꯤ ꯂꯣꯏꯅ ꯄꯪꯉꯥꯏ ꯍꯥꯏꯕ ꯉꯥꯛꯇꯅꯦ ꯃꯣꯏꯗꯤꯀꯣꯅ
ꯑꯗꯨꯁꯨ ꯁꯥꯗꯤ ꯁꯔꯗꯤ ꯍ ꯍꯧꯖꯤꯛ ꯍꯥꯎꯅꯤ ꯌꯦꯟꯁꯥꯡꯗꯣ ꯇꯧꯔꯒꯒꯣ ꯏ ꯍꯥꯎꯅꯤꯅ
ꯅꯪꯁꯤꯗꯤ ꯌꯥꯝ ꯄꯛꯁ ꯍꯦ
ꯑꯩ ꯆꯥꯅꯤꯡꯉꯦ
ꯐꯂꯣꯕꯨꯗꯤꯡꯁꯤꯁꯤꯡꯦꯍꯦ
ꯑꯁ ꯀꯕꯨ ꯀꯩꯅꯣ ꯏꯔꯣꯝꯕ ꯇꯧꯔꯒ ꯑꯁ ꯁꯒꯠ
ꯀꯄꯗꯣ ꯑꯣ ꯀꯩꯅꯣ ꯃꯥꯗꯤ ꯁꯣꯏꯕꯨꯝ ꯌꯥꯝ ꯄꯥꯝꯕꯗꯣ
ꯁꯣꯏꯕꯨꯝ ꯄꯥꯝꯝꯕ ꯃꯤ ꯌꯥꯝꯃꯦꯍꯦ
ꯍꯣꯏ ꯃꯥꯗꯤ ꯁꯣꯏꯕꯨꯝ ꯄꯥ ꯁꯣꯏꯕꯨꯝ ꯏꯔꯣꯝꯕ ꯌꯥꯝ ꯄꯥꯝꯕꯗꯣ ꯃꯥꯗꯤ ꯁꯣꯏꯕꯨꯝ ꯏꯔꯣꯝꯕ ꯇꯧꯔꯒ ꯑ ꯇꯧꯔꯒꯀꯣ ꯑꯣꯏ ꯊꯔꯣꯏ ꯏꯔꯣꯃꯁꯨ ꯀꯣ ꯃꯥ ꯊꯔꯣꯏ ꯏꯔꯣꯝꯕꯁꯨ ꯌꯥꯝ ꯁꯥꯔꯒ ꯆꯥꯕ ꯅꯨꯃꯤꯠꯇꯣ ꯑꯩ ꯅꯤꯡꯁꯤꯡꯉꯍꯦ ꯃꯀꯥ ꯑꯗꯣ
ꯑꯩ ꯀꯩꯅꯣ ꯊꯔꯣꯏꯒꯤ ꯀꯩꯅꯣ ꯏꯔꯣꯝꯕ ꯇꯧꯔꯒ ꯌꯥꯝ ꯁꯍꯟꯕꯒꯤ ꯑꯩꯈꯣꯏꯒꯤ ꯄꯨꯄꯨ ꯈꯣꯏꯗ ꯂꯩꯔꯀꯥꯟꯗ ꯝꯕ ꯄꯅ ꯎꯝ ꯆꯠꯂꯒ ꯐꯝꯔꯒ ꯀꯩꯅꯣ ꯇꯧꯕꯗꯨꯣ ꯈ ꯀꯥꯎ ꯈꯕꯨꯔꯣ ꯅꯌꯦ
ꯑꯗꯨꯗꯤ ꯀꯧꯈ꯭ꯔꯦ ꯑꯩꯈꯣꯏꯁꯦ ꯌꯥꯝ ꯁꯥ ꯁꯥꯔꯒ ꯆꯥꯔꯤ ꯆꯥꯕꯅꯤ ꯀꯧꯕꯗꯨꯀ ꯑꯗꯨꯁꯨ
ꯎꯝ
ꯑꯁ ꯆꯆꯨꯏ ꯌꯥꯝ ꯆꯦ ꯗꯨꯀꯥꯟꯗꯤ ꯔꯤꯅ ꯍ ꯁꯥꯏ ꯌꯥꯝ ꯆꯥꯕꯗꯨꯗꯤ ꯑꯩ ꯅꯤꯡꯊꯤꯡꯕꯥ꯫
ꯍꯥꯑꯣ ꯑꯥꯁ ꯑꯦꯅꯖꯥꯡ ꯍ꯭ꯋꯠꯔꯥꯁꯨ ꯁꯤꯝꯄꯜ ꯊꯣꯉ꯭ꯒꯥꯁꯨ ꯑꯗꯨꯝ ꯍꯥꯑꯣꯔꯥꯒꯥ ꯆꯥꯕꯥ꯫ ꯅꯣꯏ ꯑꯩꯈꯣꯏꯗ
ꯎꯝ ꯁꯤꯗ
ꯎꯆ ꯎꯆꯁꯦꯕ ꯑꯗꯨ ꯇꯝꯗꯣ ꯂꯥꯛꯅꯤꯡꯉꯤꯍꯦ ꯑꯩ ꯅꯍꯥꯟꯗꯣ ꯏꯂꯨꯝꯕ ꯍꯥꯏꯕꯗꯣ ꯑꯗꯨ ꯎꯑꯦ ꯑꯩ ꯃꯥꯗꯤ ꯂꯨꯍꯣꯡꯒ꯭ꯔꯥꯕꯣ꯫
ꯑꯣ ꯂꯨꯍꯣꯡꯒ꯭ꯔꯦ ꯍ ꯄꯤꯁꯂꯦꯟꯒꯤ ꯀꯦꯏꯅꯣ ꯅꯨꯄꯤ ꯕꯨ ꯂ꯭ꯔꯒꯥ꯫
ꯃꯥꯃꯤꯡ ꯃꯥꯃꯤꯡ ꯍ꯭ꯌꯣ꯫
ꯎ ꯀꯩꯅꯣ ꯄꯤꯁꯂꯦꯟ ꯍꯦꯛ ꯌꯧꯔꯒ ꯃꯇꯝ ꯍꯦꯛ ꯌꯧꯔꯒ ꯀꯩꯅꯣ ꯂꯦꯐꯠ ꯁꯥꯏꯗ ꯗꯥ ꯍꯦꯛ꯫ ꯊꯦꯡꯕꯥ ꯌꯨꯃꯗꯨ꯫ ꯑꯁ ꯃꯥꯃꯤꯡ ꯗꯨ ꯀꯥꯎꯒ꯭ꯔꯦ꯫ ꯔꯥꯖꯨ ꯂꯣꯝꯃꯥ ꯑꯦꯍꯍ ꯀꯥꯎꯒ꯭ꯔꯦ ꯑꯩ꯫ ꯑꯗꯨꯒꯤ ꯃꯅꯥꯎ ꯅꯨꯄꯤ ꯕꯨ ꯂꯧꯕꯅꯦ ꯃꯥ꯫
ꯃꯥ ꯗꯨ ꯏꯩꯗꯤ ꯈ꯭ꯪꯗꯦꯕꯥ ꯂꯨꯍꯣꯡꯉꯦ ꯍꯥꯏꯕꯥꯗꯨ ꯈ꯭ꯪꯗꯦ ꯕꯥ ꯃꯥ ꯗꯤ ꯌꯥꯝ ꯅꯣꯏꯔꯥꯒꯥ ꯀꯣ꯫ ꯉꯣꯎ ꯁꯨ ꯉꯣꯎꯏ ꯌꯝꯝ ꯅꯣꯏꯌꯦ꯫ ꯅꯣꯒꯀꯐꯦꯠ ꯅꯣꯒꯀꯐꯦꯠ꯫ ꯇꯩꯔꯒꯥ ꯀꯣ ꯃꯥ꯫ ꯑꯗꯨ ꯐꯥꯔꯃꯥꯁꯤ ꯗꯥ ꯂꯦꯏꯔꯃꯦ ꯏꯁꯨ ꯑꯦꯆꯥ ꯏ ꯑꯤꯆꯥ ꯌꯦꯡꯕꯥ ꯆ꯭ꯠꯄꯥ꯫ ꯆꯦꯀꯑꯞ ꯇ꯭ꯕꯥꯕꯥ ꯑꯤꯆꯥ ꯗꯨ ꯅꯕꯥꯒꯤ꯫ ꯄꯤ-ꯑꯩꯆ-ꯁꯤꯗ ꯆꯠꯂꯒ ꯑꯃꯨꯛ ꯀꯨꯝꯃꯒ ꯐꯥꯔꯃꯥꯁꯤꯗ ꯑꯩ ꯍꯤꯗꯥꯛ ꯂꯧꯅꯤꯡꯉꯥꯏ ꯆꯪꯉꯒ ꯃꯥꯗꯣ
ꯎꯨꯝ
ꯀꯅꯣ ꯍꯥꯏꯌꯦ ꯑꯩꯗꯤ ꯃꯥꯕꯨ ꯀꯥꯎꯕꯀꯣ ꯑꯩꯗꯤꯀꯣ ꯃꯁꯛ ꯃꯁꯛꯁꯨ ꯇꯣꯡꯉꯥꯏꯈ꯭ꯔꯦ ꯕꯥ ꯗꯣ ꯌꯥꯝ ꯉꯧꯔꯒ ꯀꯣ ꯅꯣꯏ ꯁꯨ ꯌꯥꯝ ꯅꯣꯏꯕ ꯑꯗꯣ ꯑꯣ ꯑꯩ ꯆꯦꯛꯀꯞ ꯆꯠꯂꯨꯕꯅꯦ ꯅꯪ ꯑꯩ ꯈꯪꯕ꯭ꯔ ꯍꯥꯏꯌꯦ ꯑꯩꯅ ꯑꯗꯣ ꯑꯦ ꯈꯪꯉꯦ ꯀꯔꯤꯅꯣ ꯅꯪ ꯑꯩꯕꯨ ꯀꯧꯔꯕ ꯑꯩꯗꯤ ꯈꯪꯗꯦ ꯃꯤ ꯏꯆꯦꯕꯨ ꯃꯥꯜꯂꯦ ꯑꯩ ꯅꯪ ꯅꯪꯅ ꯍꯥꯏꯕ ꯑꯦ ꯏꯆꯦ ꯏꯆꯦꯁꯨ ꯃꯥꯟꯅꯕꯅꯦ ꯏꯕꯥꯅꯤ ꯏꯆꯦ ꯃꯥꯟꯂꯦ ꯅꯪ ꯈꯟꯕꯗꯣ ꯑꯩ ꯑꯩꯅ ꯍꯥꯏꯕ ꯃꯥꯅ ꯅꯣꯛꯐꯦꯠ ꯇꯧꯔꯒ ꯑꯩꯗꯤ ꯑꯥ ꯑꯃꯨꯛ ꯅꯤꯡꯁꯤꯡꯂꯛꯑꯦ ꯅꯪ ꯀꯩꯅꯣꯗꯨꯔ ꯏꯂꯨꯝꯕ ꯍꯥꯏꯕꯗꯨꯔ
ꯍꯥ ꯍꯥ
ꯃꯥꯅ